ꯎ
ꯅꯣꯛꯄꯅ ꯍꯥꯜꯂꯛꯀꯅꯨꯗ ꯋꯥꯊꯤ ꯋꯥꯔꯦꯝ ꯇꯧꯔꯛꯀꯅꯨꯗ ꯑꯣ ꯅꯣꯀꯄ ꯅ ꯍꯥꯂ ꯀꯩꯅꯣꯗ ꯎꯝ
ꯑꯦ ꯅꯣꯛꯄꯅ ꯍꯛꯆꯥꯡ ꯐꯕꯅꯦ
ꯅꯣꯛꯄꯅ ꯍꯛꯆꯥꯡ ꯐꯕ꯭ꯔꯥ ꯀꯅꯥꯅ ꯇꯥꯛꯄꯤꯒꯦ
ꯑꯁꯤꯗꯤ ꯃꯌꯥꯝꯅ ꯈꯪꯅꯕ ꯈꯪꯅꯕꯅꯤꯅꯦ
ꯑꯩꯗꯤ ꯈꯪꯗꯦ ꯉꯁꯤꯅ ꯑꯍꯥꯟꯕꯅꯦ
ꯅꯪꯔꯣ
ꯎꯝ
ꯑꯦ ꯆꯥꯛ ꯆꯥꯔꯕꯣ
ꯆꯥꯗ꯭ꯔꯤꯌꯦ ꯊꯣꯡꯕꯤꯅꯕ ꯃꯤ ꯂꯩꯇꯕꯅꯤꯅ ꯆꯥꯗ꯭ꯔꯤꯌꯦ
ꯑꯦ ꯅꯪ ꯅꯨꯄꯤ ꯂꯩꯔꯤꯗꯨꯗꯤ
ꯅꯨꯄꯤ ꯊꯤꯗ꯭ꯔꯤꯍꯦ ꯀꯗꯥꯏꯗꯒꯤ ꯅꯪ ꯑꯩ ꯅꯨꯄꯤ ꯂꯩꯔꯁꯦ ꯀꯅꯥꯅ ꯑꯩꯒꯦ ꯅꯉꯥꯏꯅ ꯉꯥꯈꯠꯂꯛꯀꯅꯨꯅꯦ
ꯊꯦꯡꯉꯤꯅꯦ ꯍꯧꯖꯤꯛꯐꯥꯎ ꯆꯥꯛ ꯊꯣꯡꯗ꯭ꯔꯗꯤ
ꯊꯣꯡꯃꯤꯅ ꯃꯤ ꯂꯩꯇꯦ ꯍꯥꯏꯔꯒ ꯀꯔꯤ
ꯑꯁ ꯅꯪ ꯊꯣꯡꯕ ꯌꯥꯏꯗ
ꯑꯩ ꯆꯥꯛ ꯊꯣꯡꯕ ꯍꯩꯇꯤꯑꯦ ꯏꯃꯥ ꯄꯣꯛꯄꯗꯤ ꯆꯥꯛ ꯊꯣꯡꯉꯛꯇ꯭ꯔꯤꯌꯦ
ꯑꯦ ꯅꯆꯤꯟ ꯊꯤꯕ ꯃꯊꯛꯇ ꯂꯩꯕ ꯅꯨꯄꯥ ꯁꯥꯎꯕꯅꯤꯀꯣ
ꯏꯗꯤ ꯁꯤꯟꯗꯨ ꯊꯤꯕ ꯑꯥꯏꯇꯦ
ꯍꯥꯥ ꯏꯙꯟ ꯂꯩ
ꯑꯁꯦꯡ ꯑꯁꯦꯡꯕ ꯍꯥꯏꯕꯅꯦ ꯈꯨꯟꯗ ꯂꯩꯕ꯭ꯔꯣ
ꯂ ꯌꯦ ꯀꯗꯥ ꯍꯥꯏꯗ ꯆꯠꯀꯤꯗꯤꯌꯦ
ꯑꯩꯗꯤ ꯕꯖꯥꯔꯗ ꯂꯩꯕ꯭ꯔꯥ ꯁꯤꯅꯤꯗ
ꯂꯩꯇꯦ ꯂꯩꯇꯦ
ꯕꯖꯥꯔꯗ ꯂꯩꯕ ꯌꯥꯝ ꯃꯥꯟꯕ
ꯂꯩꯇꯦ ꯌꯨꯝꯗ ꯑꯗꯨꯝ ꯂꯩꯌꯦ
ꯅꯨꯡꯁꯤ ꯅꯤꯉꯣꯜꯒꯤ ꯋꯥꯔꯤ ꯌꯥꯝ ꯇꯥꯛꯑꯕ ꯅꯣꯏ
ꯇ ꯑ ꯑꯗꯨꯗꯤ ꯀꯔꯤꯅꯣꯅꯦ ꯀꯔꯤ ꯍꯥꯏꯕ꯭ꯔꯥ
ꯍꯧꯖꯤꯛꯀꯥꯟꯁꯦ ꯎ ꯃꯤꯅ ꯍꯥꯏꯅꯕ ꯅꯠꯇꯦꯗ ꯑꯩꯅ ꯎꯕꯩ ꯍꯥꯏꯕ
ꯅꯆꯤꯟꯅꯤ ꯊꯅ ꯑꯇꯣꯞꯄ ꯑꯣꯏꯔꯝꯒꯅꯤ ꯑꯩ ꯑꯩ ꯆꯠꯇꯕ ꯀꯨꯏꯔꯦ
ꯑꯦ ꯉꯔꯥꯡ ꯅꯍꯉꯦ ꯇꯁꯨ ꯆꯥꯛ ꯆꯥꯔꯒ ꯂꯥꯛꯑꯦ ꯍꯥꯏꯕ ꯀꯩꯅꯣꯝ ꯍꯥꯏꯅꯦ ꯑꯩꯉꯣꯟꯗ ꯑꯗꯨ ꯅꯨꯃꯤꯠꯇꯣ
ꯑꯥ
ꯆꯥꯛ ꯇꯣꯛꯑꯒ ꯃꯥꯅ ꯁꯣꯝꯗ ꯍꯜꯂꯛꯑꯒ ꯅꯨꯡꯗꯥꯡꯒꯤ ꯆꯥꯛ ꯆꯥꯔꯕ ꯍꯥꯏꯔꯦ ꯑꯩꯅ ꯃꯥꯅ ꯍꯉꯥꯡ ꯍꯪꯉꯀꯥꯟꯗ ꯃꯥꯅ ꯑꯁ ꯆꯥꯛ ꯆꯥꯅꯤꯡꯗ ꯇꯕꯒꯤ ꯈꯤꯇꯪ ꯆꯥꯔꯦ ꯑꯗꯨꯒ ꯏꯁꯤꯡꯅ ꯄꯨꯛ ꯊꯜꯂꯤ ꯍꯥꯏ
ꯑꯦ
ꯏꯁꯤꯡꯅ ꯄꯨꯛ ꯊꯟꯕ ꯌꯥꯕ꯭ꯔꯕ ꯑꯗꯨꯒ ꯀꯨꯏꯅ ꯋꯥꯔꯤ ꯁꯥꯟꯅꯔꯀꯥꯟꯗ ꯀꯨꯏꯅ ꯋꯥꯔꯤ ꯁꯥꯟꯅꯔꯀꯥꯟꯗ ꯌꯦꯟ ꯊꯣꯡꯕ ꯆꯥꯔꯛꯑꯦ ꯑꯗꯨꯗꯩꯗꯤ ꯑꯩꯁꯦ ꯐꯨꯅꯤꯡꯕꯁꯤ
ꯏꯀꯥꯏꯗꯅ ꯇꯧꯔꯤꯅꯦ
ꯅꯅꯨꯡꯉꯥꯏꯅ
ꯀꯥꯏꯕꯒꯗꯦ ꯃꯥꯕꯥ
ꯀꯔꯤꯅꯣꯅꯦ ꯏꯀꯥꯏꯕ ꯍꯥꯏꯁꯤꯕꯣ
ꯃꯤꯗ ꯈꯪꯉꯗꯤꯦ ꯎ ꯑ ꯁꯨꯃꯥꯏꯅ ꯇꯧꯋꯦ ꯁꯨꯃꯥꯏꯅ ꯇꯧꯋꯦ ꯍꯥꯏꯕꯗꯨ ꯇꯥꯅꯤꯡꯗꯕ ꯒꯤ ꯑꯣꯏꯔꯝꯅꯦꯕ
ꯑꯩꯉꯣꯟꯗ ꯑꯗꯨ ꯂꯩꯇꯦꯀꯣ ꯑꯩꯅ ꯂꯣꯏꯅ ꯈꯪꯕ ꯉꯥꯛꯇꯅꯤꯀꯣ ꯑꯩꯉꯣꯟꯗ ꯑꯗꯨꯃꯥꯏꯅ ꯂꯣꯜꯂꯒ ꯑꯣꯏꯔꯣꯏ ꯄꯔꯣꯏꯗꯧꯕꯗ ꯇꯧꯔꯛꯀꯅꯨ ꯑꯩꯗꯤ ꯑꯩꯒꯤ ꯑꯩꯒꯤꯁꯦ ꯃꯤꯠ ꯃꯤꯠ ꯑꯅꯤ ꯈꯛꯇꯅ ꯇꯤꯀꯣ ꯄꯁꯨ ꯃꯤꯠ ꯇꯔꯥꯃꯨꯛꯅꯤ ꯑꯩꯉꯣꯟꯗ ꯄꯥꯜꯂꯤꯁꯦ ꯅꯥꯀꯣꯡꯅ ꯀꯨꯟꯃꯨꯛꯅꯤ ꯄꯥ ꯂꯤꯖꯦ
ꯑꯗꯨꯅꯦ ꯅꯪ ꯈꯪꯕꯗꯣ ꯅꯊꯟꯇꯒꯤ ꯈꯪꯉꯣꯕ ꯃꯤꯉꯣꯟꯗ ꯍꯥꯏꯗꯣꯛꯀꯅ
ꯀꯅꯥꯗ ꯍꯥꯏꯗꯣꯛꯅꯤꯡꯉꯥꯏ ꯑꯩ ꯂꯩꯒꯦꯅꯦ ꯑꯩ ꯅꯨꯄꯤꯁꯨ ꯊꯤꯗ꯭ꯔꯤ ꯑꯩꯅ ꯄꯤ ꯅꯨꯄꯤꯉꯣꯟꯗ ꯍꯥꯏꯗꯣꯛꯀꯗꯕꯁꯨ ꯅꯨꯄꯤ ꯊꯤꯗ꯭ꯔꯤ
ꯎꯝ ꯅꯆꯤꯟ ꯈꯨꯣ ꯊꯤꯗꯣ ꯅꯪ ꯊꯃꯣꯏ ꯁꯦꯡꯒꯗꯧꯕ ꯃꯥꯟꯗꯦ
ꯊꯝꯃꯣꯏ ꯁꯦꯡꯕ ꯊꯝꯃꯣꯏ ꯁꯦꯡꯕ ꯍꯥꯏꯁꯦ ꯆꯤꯟꯅ ꯊꯦꯡꯒꯗꯕ ꯅꯠꯇꯦ
ꯑ ꯑ ꯑꯗꯨ ꯑꯣꯏꯔꯁꯨ
ꯋꯥ ꯋꯥꯉꯥꯡ ꯁꯉꯥꯡꯗꯅ ꯆꯤꯟ ꯊꯝꯃꯣꯏ ꯁꯦꯡꯒꯗꯕ ꯅꯠꯇꯦꯅꯦ ꯀꯔꯤꯅꯣꯅꯦ
ꯑꯗꯨꯗꯒꯤ ꯈꯪꯒꯗꯕꯅꯤꯅꯦ ꯅꯪ ꯋꯥ ꯉꯥꯡꯊꯣꯛꯄꯗꯒꯤ
ꯑꯁ ꯅꯪꯁꯦ ꯀꯩꯅꯣꯝ ꯇꯧꯔꯦ ꯑꯩꯅ ꯍꯥꯏꯕꯁꯤꯡꯁꯦ ꯅꯪꯅ ꯊꯃꯣꯏꯒꯤ ꯋꯥꯈꯜ ꯑꯣꯏꯅ ꯇꯧ ꯈꯜꯂ ꯃꯥꯜꯂꯦꯅ
ꯑꯥ ꯀꯥꯏꯗꯦꯅ ꯍꯥꯏꯔꯁꯨ ꯅꯪ ꯅꯨꯄꯤ ꯊꯤꯗ꯭ꯔꯤꯗꯨꯕꯣ
ꯍꯣꯏ ꯑꯗꯨꯅꯦ ꯑꯩꯁꯦ
ꯅꯆꯥꯥꯗꯤ ꯒ꯭ꯌꯥ ꯁꯨꯔꯒꯦ
ꯅꯨꯄꯤ ꯂꯩꯇ꯭ꯔꯁꯨ ꯅꯆꯥꯗꯤ ꯂꯩꯔꯝꯒꯅꯤꯅ
ꯍꯣꯏ ꯍꯣꯏ ꯍꯣꯏ ꯏ ꯆꯆꯥꯕꯨꯗꯤ ꯆꯦꯂꯦ ꯀ꯭ꯂꯥꯁ ꯍꯧꯖꯤꯛ ꯀ꯭ꯂꯥꯁ ꯅꯔꯤ ꯅꯔꯖꯔꯤ ꯀꯥꯔꯥ ꯂꯩꯌꯦ
ꯑꯣ
ꯑꯗꯨ ꯄꯩꯁꯥ ꯈꯔ ꯈꯔ ꯃꯇꯦꯡ ꯄꯥꯡꯅꯁꯦ ꯅꯣꯏꯁꯨ ꯅꯆꯥꯅꯁꯨ ꯁꯨ ꯂꯩꯔꯀꯥꯟꯗ ꯑꯩꯁꯨ ꯅꯣꯡꯗꯣ ꯅꯣꯡꯄꯗꯣ ꯄꯩꯁꯥ ꯅꯠꯇꯦꯅꯦ ꯅꯣꯡ ꯐꯥꯗꯣꯛ ꯑꯩꯁꯨ ꯃꯤꯃꯤꯒꯨꯝꯕ ꯂꯩꯔꯒ ꯄꯤꯖꯕ ꯌꯥꯕ꯭ꯔꯥ ꯍꯡꯒꯦ
ꯑ ꯅ ꯅꯁꯥ ꯑꯗꯣ ꯑꯩꯈꯣꯏꯗ ꯊꯤꯜꯂꯛꯑꯣ
ꯁꯤꯜꯂꯛꯄ ꯅꯠꯇꯦꯅꯦ ꯅꯣꯏꯅ ꯃꯇꯦꯡ ꯈꯛꯀ ꯄꯥꯡꯉꯣ ꯍꯥꯏꯕꯅꯤꯅꯦ ꯃꯇꯦꯡꯗꯣ ꯄꯥꯡꯅꯔꯒ ꯑꯩꯈꯣꯏ
ꯑꯗꯨꯅꯤꯅꯦ ꯃꯇꯦꯡꯗꯣ ꯇꯧꯕꯤꯒꯦ ꯍꯥꯏ ꯅꯤꯅꯦ ꯅꯆꯥꯗꯣ ꯑꯩꯈꯣꯏꯗ ꯊꯤꯜꯂꯛꯑꯣ ꯐꯖꯅ ꯂꯨꯅ ꯇꯧꯕꯤꯒꯦ ꯍꯥꯏꯕꯅꯤꯅꯦ ꯑꯗꯨ ꯑꯗꯨꯁꯨ ꯃꯇꯦꯡꯅꯤ
ꯅꯣꯏ ꯃꯅꯥꯛꯇ ꯍꯧꯖꯤꯛ ꯊꯤꯟꯕ ꯃꯇꯝ ꯅꯠꯇꯦꯕ ꯑꯗꯨꯅ ꯅꯆꯥꯥꯂ ꯀꯥꯟꯗꯁꯨ ꯑꯩ ꯏꯆꯥ ꯂꯩꯔꯀꯥꯟꯗꯁꯨ ꯑꯗꯨ ꯒꯤ ꯃꯔꯨꯞ ꯁꯦꯝꯁꯤꯔꯣ
ꯑꯦ ꯑꯗꯨ ꯑꯣꯏꯔꯣꯏ
ꯑꯣꯏ ꯅꯝꯅꯤꯅꯦ ꯍꯧꯖꯤꯛ ꯑꯩꯅ ꯍꯥꯏꯔꯤꯁ ꯑꯣꯏꯔꯣꯏꯗꯕ ꯑꯩ ꯋꯥꯔꯤ ꯁꯥꯟꯅꯗꯦꯀꯣ ꯑꯣꯏꯒꯗꯧꯕꯗꯅꯤ ꯑꯩꯅ ꯋꯥꯔꯤ
ꯑꯦ ꯆꯥꯛ ꯊꯣꯡꯉꯣ ꯊꯦꯡꯉꯅꯤ
ꯆꯥꯛꯇꯤ ꯑꯗꯨꯝ ꯔꯦꯗꯤꯗ ꯂꯩꯔꯕꯅꯦ ꯊꯣꯡꯗ꯭ꯔꯁꯨ ꯑꯩꯒꯤꯗꯤ ꯑꯗꯨꯝ ꯂꯣꯏꯔꯦ ꯔꯦꯗꯤꯗ ꯂꯩꯔꯦ
ꯏꯪꯀ ꯏꯟꯁꯥꯥꯟ
ꯌꯦꯟꯁꯥꯡꯗꯣ ꯉꯁꯥꯏ ꯀꯩ ꯕ ꯃꯣꯟꯅ ꯄꯤꯔꯛꯄꯗꯣ ꯀꯔꯤꯕ ꯑ
ꯑꯁ ꯍꯥꯎꯔꯝꯒꯅꯤꯀꯣ
ꯍꯥꯎꯒꯗ꯭ꯔꯥ ꯍꯥꯎꯔꯣꯏꯗ꯭ꯔꯥ ꯆꯥꯗ꯭ꯔꯤ ꯐꯥꯎꯗꯤ ꯈꯪꯉꯣꯏꯗ
ꯅꯊꯟꯇ ꯂꯩꯕꯅ ꯏꯟꯁꯥꯡ ꯑꯍꯥꯎ ꯑꯍꯥꯎꯕ ꯆꯥꯔꯝꯒꯗꯧꯕ ꯃꯥꯜꯂꯦ ꯅꯪ
ꯏꯊꯟꯇ ꯂꯩꯕꯅꯤꯅ ꯑꯁꯤ ꯉꯁꯥꯏ ꯄꯤꯔꯛꯄ ꯉꯥ ꯊꯣꯡꯕꯗꯣ ꯇꯪꯈꯥꯏꯐꯥꯎ ꯆꯥꯔꯔꯣꯏ ꯑꯃꯨꯛ ꯑꯔꯦ ꯃꯗꯨ ꯑꯃꯨꯛ ꯂꯪꯊꯣꯛꯈ꯭ꯔꯅꯤ
ꯍꯌꯦꯡ ꯑꯌꯌꯨꯛ ꯆꯥꯕ ꯌꯥꯏꯅ
ꯍꯌꯦꯡꯒꯤꯁꯤ ꯌꯥꯗꯧꯗꯤ ꯃꯥꯟꯗ꯭ꯔꯦ ꯑꯩ ꯋꯥꯈꯜꯗ ꯍꯥꯏꯗꯤ ꯃꯣꯏꯅ ꯊꯣꯡꯨꯕꯁꯤ ꯉꯁꯥꯏ ꯑꯌꯨꯛꯅ ꯊꯣꯡꯉꯝꯕ
ꯑꯣ
ꯅꯪꯅꯁꯨ ꯁ꯭ꯋꯥꯏ ꯑꯅꯛꯄꯗ ꯂꯩꯕ ꯑꯣꯏꯇꯥꯔꯗꯤ ꯍꯣꯏ ꯅꯣꯏꯁꯨ ꯆꯥꯖꯔꯣꯅ ꯈꯔ ꯄꯤꯕꯤꯔꯝꯕ ꯌꯥꯕ ꯅꯣꯏꯗꯤ ꯑꯥ ꯈꯔꯗ ꯀꯩꯅꯣꯗ ꯂꯩꯕꯅꯤꯅ ꯎꯄꯥꯏ ꯂꯩꯇꯦꯅꯦ
ꯑꯗꯨꯗꯤ ꯑꯃꯗꯨꯗ ꯊꯤꯟꯕꯤꯈ꯭ꯔꯣꯅ
ꯑꯃꯗꯁꯨ ꯐꯣꯟ ꯇꯧꯔꯛꯀꯦ ꯑꯩꯁꯨ ꯌꯥꯗꯦ ꯃꯥꯗꯤ
ꯀꯩꯒꯤ
ꯈꯪꯗꯦ ꯅꯪ ꯈꯔ ꯉꯥꯡꯕꯤꯌꯨꯅꯦ ꯑꯩꯅ ꯐꯣꯟ ꯇꯧꯒꯦ ꯍꯥꯏꯕꯗ ꯃꯥ ꯌꯥꯈꯤꯗ꯭ꯔꯦ ꯃꯥ ꯑꯩꯕꯨ ꯀꯤꯔ ꯂꯩꯔꯦꯅꯦ
ꯑꯦ ꯑꯗꯨ ꯑꯣꯏꯔꯝꯅ ꯊꯕꯛ ꯆꯤꯟꯕꯒꯤ ꯑꯣꯏꯔꯝꯒꯅꯤ
ꯅꯠꯇꯦ ꯑꯣꯟꯂꯥꯏꯟꯗ ꯑꯗꯨꯝ ꯂꯩꯌꯦ ꯑꯩꯅ ꯀꯣꯜ ꯇꯧꯔꯀꯥꯟꯗ ꯅꯪ ꯑꯃꯨꯛ ꯋꯦꯇꯤꯡ ꯂꯩꯌꯦ ꯅꯪꯒ ꯋꯥꯔꯤ ꯁꯥꯟꯅꯔ ꯂꯩꯌꯦ ꯍꯥꯏ
ꯑꯣ ꯐ꯭ꯔꯤ ꯂꯩꯕ ꯃꯇꯝꯗ ꯇꯧꯔꯛꯑꯣꯅꯦ
ꯐ꯭ꯔꯤ ꯂꯩꯕ ꯃꯇꯝꯗ ꯉꯥꯛꯇꯅꯤꯅ ꯑꯩꯅ ꯐ꯭ꯔꯤ ꯂꯩꯇꯕ ꯃꯇꯝꯕꯨ ꯀꯔꯥꯏ ꯂꯩꯒꯅꯤ ꯑꯩ ꯐ꯭ꯔꯤ ꯂꯩꯇꯕ ꯃꯇꯝ ꯂꯩꯇꯦꯍ ꯑꯩꯗꯤ ꯑꯗꯨꯝ ꯐ꯭ꯔꯤꯗ ꯂꯩꯔꯤꯅꯦ
ꯑ ꯎ ꯑꯗꯨ ꯑꯣꯏꯔꯁꯨ ꯃꯥꯗꯣ ꯃꯥꯗꯣ ꯐ꯭ꯔꯤ ꯂꯩꯕ ꯃꯇꯝꯗ ꯋꯥꯔꯤ ꯁꯥꯟꯅꯍꯧꯕ
ꯃꯥꯁꯨ ꯐ꯭ꯔꯤ ꯂꯩꯇ꯭ꯔꯒꯗꯤ ꯑꯣꯟꯂꯥꯏꯟ ꯆꯪꯒꯗ꯭ꯔꯣ ꯑꯣꯟꯂꯥꯏꯟ ꯂꯩꯔꯒ ꯐ꯭ꯔꯤ ꯂꯩꯇꯦ ꯍꯥꯏꯗꯤ ꯃꯥꯁꯨ
ꯑ ꯑꯁ ꯑꯣꯟꯂꯥꯏꯟꯗꯗꯤ ꯎꯝ ꯃꯤꯅꯦ ꯁꯦꯀꯦꯟ ꯑꯃ ꯆꯪꯉꯒ ꯑꯃꯨꯛ ꯆꯦꯟꯊꯣꯛꯄ ꯌꯥꯏꯗꯅ
ꯌꯥꯗꯦ ꯑꯗꯨꯁꯨ ꯋꯦꯠꯇꯤꯡ ꯍꯥꯏꯌꯦ ꯑꯃꯨꯛ
ꯑ ꯑꯗꯨꯗꯤ ꯑꯇꯣꯞꯄ ꯑꯣꯏꯔꯝꯒꯅꯤ ꯑꯩ ꯑꯣꯏꯔꯝꯃꯔꯣꯏ
ꯑꯦ ꯅꯪꯉꯣꯟꯗꯁꯨ ꯇ꯭ꯔꯥꯏ ꯇꯧꯔꯀꯥꯟꯗ ꯅꯪꯉꯣꯟꯗꯁꯨ ꯋꯦꯇꯤꯡ ꯍꯥꯏ
ꯑꯦ ꯁꯥꯏꯩꯅꯝꯕꯥꯠꯂ ꯏꯇꯔꯒꯦ
ꯅꯪ ꯅꯝꯕꯔ ꯀꯃꯥꯏꯅ ꯂꯩꯔꯣꯏꯗꯣꯏꯅꯣꯅꯦ ꯑ ꯅꯪ ꯅꯝꯕꯗꯤ ꯑꯩ ꯀꯨꯏꯔꯦ ꯁꯦꯚ ꯇꯧꯔ ꯂꯩꯕ
ꯎ ꯆꯤꯟ ꯊꯤꯒꯅ
ꯑꯁ ꯑꯩ ꯏꯁꯀ꯭ꯔꯤꯟ ꯁꯣꯠ ꯊꯥꯔꯛꯎꯔꯣ ꯉꯁꯤ ꯈꯛ ꯅꯠꯇꯦꯅꯦ ꯀꯨꯏꯔꯦ ꯅꯪꯒꯤ ꯅꯝꯕ ꯅ ꯅꯝꯕꯔꯦ ꯏꯁꯦꯗ ꯀꯏꯔꯦ ꯀꯩꯅꯣꯗꯒꯤ ꯀꯩꯅꯣꯒꯤ ꯒ꯭ꯔꯨꯞꯇꯒꯤ ꯑꯩꯅ ꯅꯪꯒꯤ ꯅꯝꯕꯔꯁꯦ ꯍꯌꯦꯡꯋꯥꯏꯗ ꯗꯔꯀꯥꯔ ꯑꯣꯏꯔꯛꯀꯅꯤ ꯍꯥꯏꯅ ꯁꯦꯞ ꯇꯧꯕꯅꯦꯕ ꯀꯩꯅꯣꯒꯤ ꯅꯝꯕꯔꯗꯒꯤ
ꯖꯤꯛꯖꯥꯏꯗ
ꯑ ꯑꯥꯎ ꯑ ꯑꯗꯨꯗꯒꯤ
ꯑꯣ
ꯇꯧꯒꯅꯨꯅꯦ ꯑꯗꯨꯃꯥꯏꯅ ꯑꯩ ꯑꯩꯉꯣꯟꯗꯗꯤ ꯆꯦꯟꯕ ꯌꯥꯔꯣꯏꯌꯦ ꯆꯦꯟꯕ ꯌꯥꯔꯣꯏꯌꯦ
ꯐꯩ ꯐꯩ ꯐꯩ ꯅꯪ ꯌꯥꯝ ꯁꯤꯡꯉꯤꯀꯣ ꯄꯨꯂꯤꯁ ꯀ ꯑꯣꯏꯔꯗꯤ ꯌꯥꯝ ꯅꯅꯤꯀꯣ
ꯑꯩꯗꯤ ꯄꯨꯂꯤꯁ ꯅꯠꯇ꯭ꯔꯁꯨ ꯀꯣ ꯄꯨꯂꯤꯁꯇꯒꯤꯁꯨ ꯍꯦꯟꯕꯅꯤꯀꯣ
ꯎꯝ ꯌꯥꯝꯅꯏꯌꯦ ꯅꯪ
ꯑꯗꯨꯗꯒꯤꯅꯦ ꯑꯃꯗꯨꯁꯨ ꯑꯩ ꯐꯣꯟ ꯄꯥꯛ ꯄꯥꯛ ꯄꯥꯏꯗ꯭ꯔꯤꯗꯨ
ꯑꯦꯁ ꯑꯗꯨꯗꯤ ꯅꯥꯡ ꯋꯥꯊꯤ ꯌꯥꯝ ꯉꯥꯡꯕꯩ ꯑꯣꯏꯔꯝꯅꯤ
ꯋꯥꯊꯤ ꯉꯥꯡꯕꯁꯨ ꯍꯩꯇꯦ ꯍꯩꯇꯦ ꯋꯥꯊꯤ ꯅꯠꯇꯦ ꯍꯩꯗꯤ
ꯋꯥꯊꯤ ꯑꯣꯏꯔꯦ ꯑꯗꯨ ꯉꯥꯡꯕꯒꯤ ꯃꯥꯗꯣ ꯇꯥꯅꯤꯡꯗꯕꯒꯤ ꯑꯣꯏꯔꯝꯅꯤꯕ
ꯑꯁ ꯃꯥꯗꯤ ꯑꯩꯅ ꯐꯣꯟ ꯇꯧꯔꯛꯄꯗ ꯑꯁꯦꯡꯕ ꯑꯆꯨꯝꯕ ꯈꯛꯇ ꯉꯥꯡꯉꯦꯅ ꯃꯥꯗꯤ ꯀꯤꯔꯕꯅꯤ ꯀꯩꯅꯣ
ꯅꯍꯥꯟꯥꯟꯅꯨꯡꯋꯥꯏ ꯎꯝ ꯎꯝ ꯀꯔꯤ ꯍꯥꯏꯁꯤꯔꯥ ꯑ ꯍꯥꯟꯅꯒꯤ ꯍꯥꯟꯅ ꯍꯀꯨꯞꯅ ꯈꯪꯗꯦ ꯃꯥ ꯑꯣꯏꯋ ꯇꯤꯡ ꯑꯗꯨꯝ ꯂꯩꯌꯦ
ꯅꯪ ꯋꯥꯔꯤꯁꯟꯕꯗ꯭ꯔꯣ
ꯑꯥ ꯑꯥ ꯑꯗꯨ ꯀ ꯇꯒ ꯋꯥꯔꯤ ꯁꯥ ꯁꯥꯟꯅꯔꯤꯅꯣ ꯍꯥꯏ ꯅꯪꯅꯦ ꯑꯗꯨꯒ ꯑꯃꯁꯨ ꯂꯩꯕꯅꯦ ꯃꯃꯥꯟꯅꯕ
ꯑꯗꯨꯒ ꯑꯩꯅꯦ ꯍꯥꯏꯁꯦ ꯄ꯭ꯔꯨꯐ ꯄꯤꯔꯛꯄ꯭ꯔꯕ
ꯄꯤ ꯈꯪꯗꯦ ꯑꯗꯨꯗꯤ ꯄꯤꯔꯛꯇꯦ ꯑꯗꯨ ꯑꯣꯏꯔꯁꯨ ꯃꯥꯗꯤ ꯑꯆꯨꯝꯕ ꯉꯥꯡꯍꯟꯕꯅꯤꯅ ꯑꯩꯁꯨ ꯑꯗꯨꯝ ꯊꯥꯖꯔꯦꯕ
ꯑ
ꯅꯪꯒ ꯅꯨꯄꯥ ꯑꯃ ꯂꯩꯌꯦꯕ ꯗꯤꯅ ꯍꯧꯕꯗꯣ ꯊꯪꯕꯎ
ꯀꯥꯡꯉꯦ ꯀꯥꯡꯉꯦ
ꯑꯗꯨꯕ ꯑꯗꯨꯝꯁꯨ ꯍꯥꯏꯔ ꯀꯩꯅꯣ ꯍꯥꯏꯀꯣ ꯑꯁꯤꯅꯦ ꯑꯁꯤꯅꯦ ꯑꯁꯤꯅꯦ ꯍꯥꯏꯌꯦ
ꯑꯣ ꯑ ꯇꯝꯕ ꯉꯪꯜ ꯂꯩꯦ ꯋꯥ
ꯑ ꯍ ꯂꯩꯦ ꯋꯥ
ꯆ ꯑꯁꯤꯗꯗꯤ ꯑꯩꯁꯦ ꯆꯤꯡꯅꯗꯕ ꯉꯝꯗꯦ
ꯑꯗꯨꯒꯤ ꯑꯁ ꯅꯨꯄꯤ ꯑꯣꯏꯗ꯭ꯔꯁꯨ ꯅꯨꯡꯁꯤꯅꯗꯕ ꯑꯣꯏꯔꯁꯨ ꯃꯃꯥꯟꯅꯕ ꯑꯣꯏꯔꯁꯨ ꯄꯨꯡ ꯑꯃ ꯑꯃ ꯍꯦꯟꯅ ꯋꯥꯔꯤ ꯁꯥꯕ ꯉꯝꯃꯦꯃ ꯃꯥꯥꯗꯤ
ꯀꯔꯤꯒꯤ ꯉꯝꯗꯅꯤꯒꯦ ꯑꯩꯈꯣꯏꯗꯤ ꯑꯗꯨꯝ ꯑꯩꯗꯤ ꯅꯨꯄꯥ ꯑꯣꯏꯔꯁꯨ ꯋꯥꯔꯤ ꯁꯥꯟꯅꯕꯁꯦ ꯄꯨꯡ ꯑꯅꯤ ꯐꯥꯎ ꯁꯥꯟꯅꯕ ꯂꯩꯌꯦ
ꯑꯦ ꯇꯂꯦ ꯑꯩꯗꯤ
ꯀꯔꯤꯒꯤ ꯇꯟꯥꯟꯕ ꯃꯗꯨꯅꯤꯅꯦ ꯅꯨꯡꯉꯥꯏꯔꯤꯁꯦ ꯑꯁ ꯑꯗꯨꯗꯒꯤꯅꯤꯅꯦ ꯑꯃꯒꯤ ꯑꯃꯒꯤ ꯋꯥꯈꯜ ꯂꯧꯁꯤꯡ ꯂꯧꯅꯔꯤꯁꯦ ꯑꯗꯨꯩꯅꯤꯅꯦ
ꯑꯦ ꯑꯣꯏꯔꯣꯏꯗꯕ ꯎꯝ ꯚꯥꯞꯅ ꯗꯣꯂꯥꯟ ꯁꯥꯏꯌꯦ ꯍꯥꯏꯕꯒꯤ ꯋꯥꯔꯤ
ꯍꯕꯅꯦ ꯍꯧꯖꯤꯛ ꯍꯧꯖꯤꯛ ꯑꯣꯏꯔꯒ ꯍꯧꯖꯤꯛ ꯌꯥꯝ ꯁꯤꯡꯅꯔꯤꯁꯤꯗꯤ ꯅꯪꯉꯣꯟꯗꯁꯨ ꯑꯆꯨꯝꯕꯒ ꯉꯥꯡꯉꯤꯗꯣ ꯑꯗꯨꯅꯦ
ꯎꯝ ꯑꯃꯗꯨꯁꯨ ꯀꯔꯤ ꯍꯥꯏꯕ꯭ꯔꯥ ꯅꯪ ꯅꯠꯇꯕ ꯑꯃꯗꯣ ꯃꯃꯥꯟꯅꯕ ꯑꯃꯗꯣ
ꯍꯣꯏ
ꯑꯗꯨꯁꯨ ꯅꯨꯄꯤ ꯑꯅꯧꯕ ꯑꯃꯨꯛ ꯀꯣꯏꯈꯤꯕꯗꯒꯤ ꯐꯣꯟꯒ ꯇꯧꯔꯛꯇ꯭ꯔꯦ ꯍꯥꯏꯌꯦ
ꯑꯅꯧꯕ ꯀꯣꯏꯔꯦ ꯍꯥꯏ ꯑꯣꯏꯕ꯭ꯔꯥ ꯀꯣꯏꯕ꯭ꯔꯥ ꯀꯣꯏꯗꯕ꯭ꯔꯥ ꯒ꯭ꯌꯥꯟ ꯇꯥꯗꯦ ꯑꯁꯦꯡꯕ ꯀꯣꯏꯕ꯭ꯔꯥ ꯀꯣꯏꯗꯕ꯭ꯔꯥꯁꯨ
ꯀꯣꯏꯔꯦ ꯍꯥꯏꯌꯦꯦꯨꯝꯨꯝ ꯀꯔꯤ ꯍꯥꯏꯁꯤꯔ ꯅꯦꯛꯁ ꯏꯌꯔ ꯂ ꯑꯣꯔꯅꯤ ꯍꯥꯏꯦ
ꯑꯗꯨꯃꯥꯏꯅꯗꯤ ꯍꯥꯏꯐꯦꯠ ꯇꯥꯏ ꯑꯩꯅ ꯅꯦꯛꯁ ꯏꯔ ꯇꯧꯔꯅꯨ ꯍꯟꯗꯛ ꯆꯍꯤ ꯇꯧꯔꯁꯦꯅ ꯍꯥꯏꯈꯤꯕꯅꯦꯅꯦ
ꯑꯣ
ꯈꯪꯗꯦ ꯍꯥꯏꯕ ꯏꯟꯗꯤꯦꯅꯦ ꯑꯗꯨ ꯑꯍꯟꯗꯨꯁꯨ
ꯈꯪꯗꯦ ꯎꯝ ꯅꯣꯏꯁꯦ ꯀꯔꯤ ꯍꯥꯏꯕ꯭ꯔꯥ ꯆꯍꯤ ꯀꯨꯟꯊ꯭ꯔꯥ ꯃꯔꯤ ꯀꯨꯟꯊ꯭ꯔꯥ ꯃꯉꯥ ꯀꯨꯟꯊ꯭ꯔꯥ ꯇꯔꯨꯛꯁꯦ ꯌꯥꯝ ꯑꯍꯟ ꯑꯣꯏꯅ ꯑꯣꯏ ꯎꯕꯖꯥꯠꯂ
ꯀꯨꯟꯊ꯭ꯔꯥ ꯌꯧꯈ꯭ꯔꯗꯤ ꯅꯍꯥ ꯅꯠꯇ꯭ꯔꯦ
ꯑꯗꯨꯃ